ꯎꯝ ꯎꯝ ꯇ ꯑꯣ ꯎꯝ ꯅꯪꯒꯤꯁꯨ ꯌꯥꯔꯦꯀꯣ
ꯑ ꯌꯥꯔꯦ ꯑꯩꯒꯤꯗꯤ ꯅꯪꯗꯤ ꯇꯥꯕ꯭ꯔꯣ
ꯇꯌꯦ
ꯑꯣ ꯇꯥꯏ ꯇꯥꯏ ꯇꯥꯏꯗꯧꯔꯤꯦ
ꯇꯨꯝꯃꯥ ꯂꯩꯔꯦ ꯅꯪ ꯗꯤ ꯍꯧꯒꯠꯇꯔꯤꯕꯣ
ꯑꯣꯩꯅꯣ ꯅꯪꯒꯤ ꯈꯣꯟꯖꯦꯜꯁꯦ ꯌꯥꯝ ꯑꯉꯥꯡ ꯃꯥꯜꯂꯦꯍꯦ ꯆꯍꯤ ꯀꯥ ꯁꯨꯔꯕꯣ
ꯑ ꯐꯅꯤ ꯐꯅꯤ
ꯔꯥꯅꯤꯄꯥꯜ ꯎ ꯀꯂ꯭ꯥꯁ ꯀꯌꯥ ꯀꯥꯔꯒꯦ
ꯀꯔꯦꯖ ꯀꯥꯏ
ꯀꯣꯔꯖ ꯀꯔꯦ ꯐꯥꯏ ꯐꯥꯏ ꯀꯩ ꯃꯊꯦꯜ ꯊꯣꯡꯕꯒꯦ ꯅꯪꯅ ꯊꯣꯡꯗꯣꯏꯔꯣ ꯃꯃꯥ ꯃꯄꯥꯅ ꯊꯣꯡꯅꯦ
ꯊꯣꯡꯗꯣꯏꯅꯤ ꯍꯥꯏꯅ ꯍꯧꯒꯠꯂꯒ
ꯑꯣ ꯇꯝꯄꯥꯛꯇ ꯂꯩꯕ꯭ꯔꯣ
ꯑꯗꯨ
ꯎꯝ
ꯀꯔꯤ ꯃꯊꯦꯜ ꯊꯣꯡꯉꯦ
ꯎꯝ ꯈꯪꯗ꯭ꯔꯤ ꯀꯩꯖꯥꯡ ꯊꯣꯡꯁꯤꯔ ꯆꯨꯗꯦ
ꯀꯩꯅꯣ ꯊꯦꯡꯉꯦꯍꯦ ꯂꯩꯁꯥꯕꯤꯅ ꯊꯦꯡꯅ ꯍꯧꯒꯠꯄ ꯍꯧꯅꯕ꯭ꯔꯣ
ꯂꯩꯩꯁꯥꯕꯤꯗꯤ ꯉꯟꯇꯥ ꯍꯧꯞꯒꯠꯂꯒ ꯊꯕꯛ ꯁꯨꯔꯒ ꯇꯧꯒꯗꯧꯅꯦꯍꯦ
ꯏꯊꯟꯗ ꯂꯩꯕ ꯍꯧꯒꯠꯂꯁꯨ ꯊꯕꯛ ꯂꯩꯇꯦ ꯍꯥꯏ
ꯑꯉꯥꯡ ꯀꯌꯥ ꯂꯩ ꯑꯉꯥꯡ ꯏꯆꯤꯟ ꯏꯅꯥꯎ ꯀꯌꯥ ꯂꯩꯕꯒꯅꯣ
ꯃꯉꯥꯔꯦ
ꯃꯉꯥ ꯅꯪꯅ ꯇꯣꯝꯕꯤꯔꯣ
ꯅꯠꯇꯦ ꯑꯩꯅꯥ ꯃꯌꯥꯏ
ꯑꯣ ꯑꯣ ꯑꯗꯨꯒꯤꯅꯤꯅꯦ ꯅꯨꯡꯉꯥꯏꯅ ꯑꯗꯨꯝ ꯊꯣꯛꯎꯔꯦꯗꯅ
ꯀꯣꯂꯦꯖ ꯆꯠꯂꯣꯏꯗ꯭ꯔꯣ
ꯆꯂꯣꯏꯔ ꯑꯩ ꯀꯣꯂꯦꯖ ꯒꯨꯂꯔꯖꯤ ꯀꯦꯁꯄꯣꯟ ꯊꯝꯕ
ꯑ ꯆꯥꯛ ꯄꯨꯡ ꯀꯌꯥꯗ ꯊꯣꯡꯕ ꯍꯧꯗꯣꯏꯕꯣ ꯍꯧꯖꯤꯛ ꯄꯨꯡ ꯅꯤꯄꯥꯥꯟ ꯇꯥꯔꯦꯍꯦ
ꯑ ꯍꯧꯖꯤꯛ ꯍꯧꯒꯠꯂꯒ ꯊꯣꯡꯉꯗꯣꯢꯅꯤ
ꯑꯁ ꯀꯣꯏꯅ ꯇꯣꯝꯃꯤꯀꯣ ꯃꯪ ꯅꯨꯡꯉꯥꯏꯕ ꯃꯥꯜꯂꯦꯀꯣ
ꯉꯁꯥꯏ ꯄꯨꯡ ꯇꯔꯨꯛ ꯑꯗꯨꯋꯥꯏꯗ ꯍꯧꯒꯠꯂꯦ ꯑꯗꯨꯒ ꯑꯃꯨꯛ ꯑ ꯉꯍꯥꯛꯇꯪꯨ ꯐꯣꯟ ꯌꯦꯡꯉꯒ ꯑꯃꯨꯛꯀ ꯇꯨꯝꯈꯤꯕ
ꯑ ꯑꯥ ꯃꯪ ꯗ ꯀꯔꯤ ꯎꯕ꯭ꯔꯣ
ꯃꯥ ꯅꯨꯡꯉꯥꯏꯕꯒꯤꯅꯦ ꯍꯧꯖꯤꯛ ꯐꯥꯎ ꯇꯨꯝ ꯂꯩꯔꯤꯗꯣ
ꯑ
ꯅꯣꯏ ꯆꯦꯍꯣꯏ ꯅꯆꯦ ꯍꯣꯏꯗꯤ ꯀꯩ ꯊꯕꯛ ꯇꯧꯕ꯭ꯔꯣ
ꯏꯆꯦꯗꯤ ꯃꯄꯥꯟ ꯃꯄꯥꯟꯂꯣꯝꯗ ꯊꯕꯛ ꯇꯧꯔꯤꯌꯦ ꯁꯤ ꯃꯊꯛꯇꯅ ꯑꯩꯒꯤ ꯃꯔꯛꯇ ꯂꯩꯕꯗꯨꯅ ꯍꯟꯗꯛꯅ ꯌꯨꯝ ꯄꯥꯜꯂꯤ ꯑꯗꯨꯒ ꯑꯩ
ꯇꯣꯝꯗ ꯉꯥꯏꯔꯦ ꯍꯧꯖꯤꯛ ꯂꯩꯕ ꯌꯨꯝꯗ ꯅꯨꯄꯤ
ꯎꯝ ꯀꯩꯅꯣ ꯂꯩꯔꯤ ꯏꯅꯥꯎꯄꯥꯒ ꯏꯅꯥꯎꯄꯤ ꯂꯩꯔꯦ꯫
ꯎ ꯅꯎꯄꯥ ꯅꯥꯎꯄꯤꯗꯤ ꯁꯀꯨꯜ ꯀꯥꯔꯕꯅꯤꯅ꯫
ꯎꯝ꯫
ꯎꯝ ꯎꯝ꯫
ꯅꯪꯗꯤꯆꯦ ꯑꯥ꯫
ꯑꯈꯣꯏꯗꯤ ꯆꯥꯛ ꯇꯛꯈ꯭ꯔꯦ ꯉꯁꯥꯏꯅ꯫
ꯌꯥꯝ ꯉꯜꯂꯤꯗ
ꯁꯧ ꯁꯧꯒ꯭ꯔꯤꯒ ꯏꯔꯣꯟꯕ ꯑꯃ ꯉꯥ ꯇꯥꯎꯕ ꯑꯃ ꯑꯗꯨꯝ ꯆꯥꯏ
ꯑꯩꯈꯣꯏꯔꯣꯝꯗꯗꯤ ꯅꯣꯡ ꯆꯨꯋꯦꯕꯀꯣ ꯊꯕꯛ ꯊꯕꯛꯁꯨ ꯆꯠ ꯑꯩꯈꯣꯏ ꯌꯥꯗ꯭ꯔꯦ ꯑꯗꯨꯝ ꯂꯩꯌꯦ ꯑꯩꯈꯣꯏꯁꯨ ꯃꯄꯥꯟ ꯊꯣꯛꯇꯕꯤꯗ
ꯎꯝ ꯑꯩꯈꯣꯏꯗꯤ ꯅꯣꯡ ꯆꯨꯗꯤꯅꯦ ꯃꯝꯅꯤꯗꯨꯕꯣ
ꯑꯁ ꯅꯣꯡ ꯆꯨꯕꯒꯤ ꯊꯕꯛ ꯁꯨꯕ ꯌꯥ꯫ ꯌꯥꯗ꯭ꯔꯦꯅꯦ ꯆꯦꯆꯦꯗꯤ ꯐꯤ ꯁꯥꯈꯤꯒꯅꯦ ꯑꯃꯨꯛ ꯉꯥꯏꯍꯥꯛ ꯂꯩꯔꯗꯤꯀꯣ꯫
ꯎꯝ ꯌꯨꯝ ꯄꯥꯜꯂꯕꯣ ꯆꯦ
ꯄꯥꯟꯗ꯭ꯔꯤꯌꯦ ꯄꯥꯟ ꯄꯥꯟꯒꯗꯧꯔꯦ ꯀꯨꯏꯔꯔꯣꯏ꯫
ꯑꯣ ꯆꯍꯤ ꯀꯌꯥꯃꯨꯛ ꯁꯨꯔꯒꯦ
ꯆꯦꯑꯦ ꯁꯨꯔꯦ ꯑꯈꯣꯏꯗꯤ꯫
ꯎꯝ ꯎꯝ꯫
ꯇ꯭ꯋꯦꯟꯇꯤ ꯅꯥꯏꯟ ꯇ꯭ꯋꯦꯟꯇꯤ ꯑꯦꯠ ꯌꯥꯥꯎꯔꯅꯤ꯫ ꯆꯆꯦꯗꯤ ꯍꯥꯟꯅꯨꯈ꯭ꯔꯦ꯫
ꯀꯩꯀꯩ ꯌꯨꯝꯗ ꯑꯗꯨꯝ ꯂꯩꯔꯕꯣ ꯍꯧꯖꯤꯛ꯫
ꯑ ꯌꯨꯝꯗ ꯂꯩꯌꯦ꯫ ꯑꯗꯨꯝ ꯐꯤ ꯁꯥꯔꯒ ꯂꯩꯌꯦ ꯌꯨꯝꯒꯤ ꯊꯕꯛ ꯁꯨꯔꯒꯀꯣ꯫ ꯆꯤꯆꯦ ꯈꯣꯏꯗꯤ꯫ ꯀꯣꯂꯦꯖꯁꯨ ꯀꯥꯕ ꯐꯪꯗ꯭ꯔꯦ ꯀꯔꯤ ꯇꯧꯅꯤ ꯎꯄꯥꯏ ꯂꯩꯇꯦꯅ꯫
ꯎꯝ ꯀꯣꯂꯦꯖ ꯀꯥꯗꯦ꫰꫰
ꯀꯥꯗ꯭ꯔꯦ ꯑꯩꯈꯣꯏꯗꯤ ꯇꯣꯛꯈ꯭ꯔꯦ꯫
ꯑꯣ
ꯅꯪꯗꯤ ꯕꯣꯏꯐ꯭ꯔꯦꯟꯒ ꯂꯩꯔꯕꯣ꯫
ꯂꯨꯍꯣꯡꯈꯤꯒꯅꯨꯀꯣ ꯀꯨꯏꯅ ꯂꯩꯁꯥ ꯇꯧꯎꯑꯣ ꯀꯣ꯫
ꯎꯝ꯫
ꯉꯟꯅ ꯌꯨꯝ ꯄꯥꯟꯕꯁꯦ ꯀꯅꯥꯗꯕꯅꯤ ꯋꯥꯅꯕꯅꯤ ꯀꯣꯟꯅ꯫ ꯆꯍꯤ ꯌꯥꯝ ꯀꯥꯟꯗ ꯐꯖꯅ ꯂꯨꯍꯣꯡꯒꯨꯀꯣ꯫
ꯉꯥꯎꯁꯤꯟ ꯅꯈꯤꯅꯨ꯫
ꯎꯝ ꯉꯜꯂꯤꯗ ꯑꯉꯥꯡ ꯑꯣꯏꯔꯤꯗꯦ꯫
ꯉꯥꯎꯁꯤꯟꯅꯒꯅꯨ ꯐꯥꯖ ꯂꯥꯏꯔꯤꯛ꯫ ꯇꯞꯂꯒ ꯃꯥꯃ ꯕꯥꯕꯒꯤ ꯁꯦꯕꯥ ꯐꯖꯅ ꯇꯧꯕꯤꯌꯨꯀꯣ꯫ ꯕꯥꯕ ꯃꯥꯃꯅ ꯍꯥꯏꯕꯁꯨ ꯏꯜꯂꯨ꯫
ꯍꯣꯏ꯫
ꯌꯥꯝ ꯑꯍꯥꯟ ꯑꯣꯏꯔꯕꯣ ꯃꯥꯄꯥ ꯑꯩꯈꯣꯏꯗꯤ꯫
ꯎꯝ ꯑꯍꯥꯟ ꯑꯣꯏꯗꯔꯤꯗ ꯆꯍꯤ ꯌꯥꯡꯈꯩ ꯐꯥꯎ ꯁꯨꯗꯔꯤ꯫
ꯑꯣ ꯑꯩꯈꯣꯏ ꯕꯥꯕꯥꯈꯣꯏꯗꯤ ꯆꯍꯤ ꯁꯤꯛꯁꯇꯤꯒꯨꯝꯕ ꯍꯦꯟꯈ꯭ꯔꯦ꯫
ꯄꯨꯡ꯫ ꯫
ꯌꯨꯝ ꯍꯣꯁꯇꯦꯜ ꯂꯩꯕ꯭ꯔꯣ ꯌꯨꯝꯗꯔꯣ꯫
ꯑꯩ ꯀꯩꯅꯣ ꯕꯔꯥꯗ ꯂꯩꯌꯦ
ꯀꯅꯥꯒ ꯂꯩꯕ
ꯏꯇꯣꯝꯗ ꯂꯩꯅꯦ
ꯑꯦꯁ ꯇꯣꯝꯗ ꯂꯩꯕ ꯋꯥꯗ꯭ꯔꯣ ꯀꯤꯗ꯭ꯔꯣ ꯚꯨꯠꯀ ꯂꯥꯛꯇ꯭ꯔꯣ
ꯔꯕ ꯁꯈꯤꯗꯦ
ꯍꯧꯖꯤꯛꯀꯥꯟꯗꯤ ꯚꯣꯠ ꯀꯤꯔꯅꯨꯗꯀꯣ ꯀꯔꯤ ꯀꯥꯟꯅꯕ꯭ꯔꯥ ꯕꯣꯠ ꯀꯤꯕ ꯃꯇꯝ ꯅꯠꯇ꯭ꯔꯦ ꯃꯤ ꯀꯤꯕ ꯃꯇꯝ ꯇꯞꯅꯤ ꯅꯠꯇ꯭ꯔꯥ
ꯎꯝ꫰꫰
ꯏꯁ ꯏꯝꯐꯥꯜꯗ ꯂꯩꯕ ꯑꯦ ꯃꯤ ꯌꯥꯝ ꯀꯣꯏꯔꯀꯔꯣꯗ ꯃꯥꯂꯦꯀꯣ꯫
ꯀꯣꯏꯔꯛ ꯊꯦꯍꯦ ꯀꯣꯏꯕ ꯆꯠꯄ꯫ ꯫
ꯃꯤ ꯀꯣꯏꯔꯛꯑꯒꯅ ꯑꯗꯨꯝ ꯊꯣꯡꯁꯦꯅꯔꯒ ꯅꯨꯡꯉꯥꯏꯅ ꯂꯥꯏꯔꯤꯛ ꯄꯥꯔꯒ ꯑꯗꯨꯝ ꯐꯖꯅ ꯂꯩꯌꯨꯀꯣ꯫
ꯎꯝ꯫
ꯅꯣꯡꯃ ꯀꯣꯏꯂꯀꯦ ꯅꯣꯟꯁꯨ ꯀꯣꯏꯂ ꯑ
ꯀꯣꯏꯔꯛꯀꯦ ꯑꯗꯨ ꯅꯪ ꯂꯩꯐꯝꯁꯨ ꯈꯪꯗꯦ
ꯑꯗꯨ ꯍꯥꯏꯕ ꯌꯥꯗꯦꯕ ꯍꯧꯖꯤꯛ ꯑꯗꯨ ꯍꯥꯏꯔꯗꯤꯔ ꯑꯩꯣ ꯀꯣꯏꯅ ꯍꯥꯏꯔꯛꯀꯦ ꯀ꯭ꯔꯤꯁꯃꯁ ꯃꯇꯝ ꯑꯗꯨꯗꯤꯗꯤ ꯈꯣꯟꯟ ꯄꯨ꯭ꯔꯣ ꯍꯜꯂꯣ ꯍꯜꯂꯣ ꯇꯥꯔꯕꯣ ꯍꯜꯂꯣ ꯍꯜꯂꯣ ꯇꯥꯗ꯭ꯔꯦ ꯅꯪꯒꯤ ꯈꯣꯟꯁꯦ ꯇꯥꯗ꯭ꯔꯦ